ꯍꯜꯂꯣ ꯔꯣꯅꯥꯜꯗꯣ
ꯑꯁ ꯇꯧꯀꯅꯤꯗ ꯀꯩꯗꯧꯔꯤꯅꯣ
ꯑꯁ ꯁꯨꯝ ꯂꯩꯔꯝꯕꯅꯤ ꯊꯥꯏꯌꯦꯅ
ꯑꯁ ꯑꯩꯈꯣꯏꯁꯨ ꯁꯥꯕꯗ ꯈꯥꯅ ꯉꯝꯗꯦ ꯐꯦꯟꯁꯦ ꯑꯗꯨꯝ ꯊꯨꯝꯃꯒ ꯂꯩꯔꯦ
ꯍꯃꯜ ꯂꯥꯛꯃꯟꯈꯔꯤꯅ ꯇꯧꯔꯤ ꯒ꯭ꯌꯥꯟ ꯇꯥꯗ꯭ꯔꯦ
ꯁꯥꯏꯁꯦ ꯆꯥꯎꯈꯠꯂꯛꯄꯒꯤ ꯎꯃꯪ ꯋꯥꯃꯪ ꯀꯥꯎꯊꯣꯔꯛꯄꯒꯤ ꯑꯣꯏꯔꯤꯔꯥ ꯅꯠꯇ꯭ꯔ ꯅꯠꯇ꯭ꯔꯒ ꯆꯥꯎꯈꯠꯂꯛꯄꯒꯤ ꯑꯣꯏꯔꯥ ꯅꯠꯇ꯭ꯔꯒ ꯀꯃꯥꯏꯅ ꯇꯧꯔꯤꯅꯣ ꯈꯪꯗꯦꯅꯦ
ꯎꯝ
ꯀꯌꯥꯝ ꯁꯥꯒꯦꯅꯔꯣꯝꯗꯨꯕꯣ
ꯐꯖꯅ ꯁꯥꯏꯌꯦꯦ ꯅꯣꯡꯗꯨ ꯁꯨꯡꯇꯥ ꯇꯥꯗꯅ ꯎ ꯆꯥꯛꯅꯔꯒ ꯅꯣꯡ ꯃꯪ ꯑꯣꯝ ꯆꯥꯡꯅꯍꯜꯂꯦ ꯅꯣꯡꯗꯤ ꯑꯛꯀꯤꯈꯤꯛꯇꯦ
ꯑꯣ ꯇꯣꯡ ꯇꯥꯒ ꯑꯃ ꯐꯩꯅ ꯑꯗꯨꯗꯤꯀꯣ
ꯅꯣꯡ ꯇꯥꯗꯅꯁꯦ ꯂꯧꯁꯤꯡ ꯎꯅꯗꯕ ꯃꯇꯝꯁꯤꯗ ꯍꯧꯖꯤꯛ ꯂꯧ ꯀꯪꯂꯒ ꯃꯌꯥꯝ ꯂꯩꯔꯤꯁꯤꯗꯤ
ꯑꯣ
ꯀ ꯉꯎꯔꯤꯅꯦ ꯍꯟꯗꯛꯇꯤ ꯏꯀꯪ ꯁꯣꯏꯕ ꯈꯪꯗꯣꯏꯅꯦ
ꯏꯀꯪꯗꯤ ꯊꯣꯛꯏꯗ ꯀꯩꯁꯨ ꯍꯥꯏꯗꯤ ꯇꯨꯔꯦꯟꯒꯤ ꯏꯁꯤꯡꯁꯦ ꯑꯗꯨꯝ ꯍꯧꯖꯤꯛꯀꯥꯟꯗꯤ ꯃꯤꯉꯩꯁꯦ ꯂꯣꯏꯅ ꯒ꯭ꯌꯥꯟ ꯇꯥꯅꯔꯕꯝꯃꯤꯅ ꯏꯁꯤꯡꯁꯦ ꯐꯖꯅ ꯃꯔꯥꯡ ꯀꯥꯏꯅ ꯂꯩꯔꯝꯃꯅꯤꯕ ꯃꯔꯥꯡ ꯀꯥꯏꯅ ꯂꯩꯕꯒꯤ ꯅꯠꯇ꯭ꯔꯣ ꯑꯩꯈꯣꯏꯅꯒ ꯑꯅꯤ ꯊꯣꯛꯄꯤ ꯍꯥꯏꯗꯤ ꯁꯤꯖꯟ ꯑꯃꯗ ꯂꯧ ꯑꯅꯤꯔꯛ ꯎꯕ ꯗꯕꯜ ꯀ꯭ꯔꯣꯞꯄꯤꯡ ꯀꯅ ꯊꯣꯛꯄ ꯉꯝꯃꯛꯏꯁꯦ
ꯑꯗꯨꯗ ꯃꯔꯛꯇ ꯅꯣꯡ ꯑꯩꯈꯣꯏꯒꯤ ꯆꯨ ꯃꯔꯛꯇ ꯅꯣꯡ ꯈꯔ ꯂꯥꯛꯈꯤꯗ꯭ꯔꯣ ꯑꯗꯨꯗ ꯆꯨꯕꯗ ꯂꯥꯛꯈꯤꯕ ꯏꯁꯤꯡꯅꯦꯕ ꯑꯗꯣ ꯑꯅꯤ ꯊꯣꯛꯗꯤ ꯎꯔꯤꯗꯨꯅ
ꯑꯥ
ꯑꯗꯨꯒ ꯍꯧꯖꯤꯛ ꯃꯨꯟꯁꯨꯟꯁꯤꯒ ꯇꯥꯎ ꯌꯥꯗ꯭ꯔꯤꯁꯤꯅꯤ ꯑꯃꯗꯨꯅ ꯔꯤꯇ꯭ꯔꯤꯇꯤꯡ ꯃꯨꯁꯨꯟ ꯀꯧꯋꯦꯕ
ꯑꯥ
ꯍꯥꯏꯗꯤ ꯃꯨꯟꯁꯨ ꯂꯣꯏꯈ꯭ꯔ ꯃꯇꯨꯡꯗ ꯉꯁꯥꯏ ꯄꯥꯏꯈꯤꯕ ꯅꯣꯡꯗꯣ
ꯑ
ꯑꯃꯨꯛ ꯍꯜꯂꯒ ꯄꯥꯏꯔꯛꯄ ꯍꯥꯏꯇꯥꯔꯦ ꯍꯜꯂꯒ ꯆꯨꯔꯛꯄ ꯌꯥꯝ ꯀꯟꯅꯗꯤ ꯀꯨꯏꯅ ꯆꯨꯕꯗꯤ ꯅꯠꯇꯕ
ꯑ
ꯑꯗꯨꯗꯅꯦꯕ ꯗꯕꯜ ꯀ꯭ꯔꯣꯞꯄꯤꯡ ꯀꯩꯀꯥ ꯇꯧꯅꯔꯤꯁꯦ ꯅꯣꯡ ꯇꯥꯔꯛꯄ ꯈꯔꯒ ꯃꯇꯝꯗꯣ ꯑꯗꯨ ꯆꯨꯔꯛꯄ ꯅꯨꯡ ꯈꯔꯗꯤ ꯀꯟꯅ ꯆꯨꯏꯌꯦꯕꯀꯣꯕꯤ ꯆꯨꯔꯝꯕꯅꯤ ꯅ ꯏꯁꯤꯡꯗꯣ ꯏꯁꯇꯣꯔ ꯇꯧꯔꯒ ꯀꯦꯅꯦꯜ ꯀꯩꯀꯥꯗ ꯑꯗꯨꯝ ꯊꯥꯔꯛꯄ ꯋꯥꯅꯤꯒ
ꯑ ꯀ ꯀꯦ ꯅꯪꯗꯤ ꯀꯔꯤꯀꯩ ꯍꯣꯠꯅꯔꯤꯒꯦ ꯍꯧꯖꯤꯛꯀꯥꯟꯕꯨ ꯀꯩ ꯀꯩ ꯀꯃꯥꯏ ꯀꯃꯥꯏꯅ ꯇꯧꯔꯒ ꯂꯩꯔꯤꯒꯦ ꯍꯧꯖꯤꯛ ꯃꯇꯝꯁꯤꯕꯨ
ꯍꯧꯖꯤꯛꯀꯥꯟꯁꯦ ꯀꯩꯁꯨ ꯑꯣꯟꯅꯗꯦꯗ ꯅꯨꯄꯤ ꯊꯤꯖꯤꯜꯂꯨꯅꯤꯅ ꯁꯨꯗ ꯌꯥꯗꯕꯅꯤꯅ ꯊꯕꯛ ꯑꯃ ꯈꯖ ꯆꯠ ꯑꯉꯥꯡ ꯁ꯭ꯀꯨꯜ ꯆꯠꯄꯒꯤ ꯈꯣꯠꯄꯒꯤ ꯀꯩꯅꯣ ꯇꯧꯔꯦ
ꯑꯣ ꯐꯩ ꯐꯩ ꯇꯧꯗ ꯌꯥꯗꯕꯅꯤ ꯑꯗꯨꯏꯁꯨ ꯄꯨꯟꯁꯤꯒꯤ ꯄꯨꯟꯁꯤꯁꯤ ꯑꯗꯨꯃꯥꯏꯅ ꯈꯔ ꯈ ꯋꯥꯔꯦ ꯄꯨꯟꯁꯤ ꯅꯨꯡꯉꯥꯏꯔꯦ ꯄꯨꯟꯁꯤ ꯈꯔ ꯍꯦꯛ ꯋꯥꯔꯛꯒꯅ ꯄꯨꯟꯁꯤꯒ ꯃꯥꯥꯜꯂꯤ ꯀ ꯍꯥꯏꯅꯩ ꯃꯤꯅ ꯍꯥꯏ ꯀꯥꯟꯗ
ꯎꯝ
ꯍꯟꯗꯛꯀꯤ ꯉꯔꯥꯡꯒꯤ ꯇꯨ ꯊꯥꯎꯖꯟ ꯇ꯭ꯋꯦꯟꯇꯤ ꯇ꯭ꯋꯦꯟꯇꯤ ꯁꯤꯛꯁꯀꯤ ꯋꯥꯔꯜ ꯀꯞ ꯆꯠꯊꯔꯤꯁꯦ ꯌꯦꯡꯗꯕ꯭ꯔꯣ ꯕꯣꯜꯁꯤꯕꯣ
ꯌꯦꯡꯉꯤ ꯀꯩꯅꯣꯕ ꯑꯦ ꯋꯥꯔ ꯀꯞ ꯃꯇꯝꯁꯤꯗꯤꯕꯣ ꯊꯕꯛꯄꯨꯗꯤ ꯆꯠꯂꯦꯕꯨ ꯊꯕꯛꯀꯗꯤ ꯌꯥꯝꯅ ꯁꯂꯛꯄꯅꯤꯗ
ꯑꯥ
ꯍꯣꯠꯅꯕꯗ ꯑꯗꯨꯛ ꯉꯁꯥꯏ ꯉꯁꯥꯏꯒꯤ ꯀꯩꯅꯣꯗꯨꯁꯨ ꯌꯦꯡꯍꯧꯋꯦ
ꯑꯌꯨꯛꯀꯤ ꯑꯌꯨꯛꯀꯤ ꯄꯨꯡ ꯃꯔꯤꯒꯤ ꯃꯦꯁꯇꯨꯔꯣ ꯄꯣꯔꯇꯨꯒꯜꯒ ꯀ꯭ꯔꯣꯁꯤꯌꯥꯒ ꯁꯥꯟꯅꯕꯀꯣ
ꯎꯝ
ꯀ꯭ꯔꯣꯁꯤꯌꯥꯒꯤꯁꯨ ꯑꯩꯈꯣꯏꯒꯤ ꯗꯨꯀꯥ ꯃꯨꯇ꯭ꯔꯤꯉ ꯌꯥꯎꯔꯤ ꯄꯣꯔꯇꯨꯒꯜꯒꯤ ꯨ ꯔꯣꯅꯥꯜꯗꯣ ꯌꯥꯎꯔꯤ ꯃꯣꯏꯕꯥꯅꯤꯁꯦ ꯔꯤꯌꯦꯜ ꯃꯦꯗ꯭ꯔꯤꯠꯇ ꯄꯨꯟꯅ ꯁꯥꯟꯅꯃꯤꯟꯅꯔꯝꯕꯅꯤ ꯑꯗꯣ ꯁꯅꯕ ꯁꯥꯟꯅꯔꯗꯤ ꯑꯃꯅ ꯀꯥꯕ ꯑꯃꯅ ꯄꯣꯁ ꯍꯧꯅ ꯁꯥꯟꯅꯩ ꯂꯨꯒꯥꯥ ꯃꯨꯇ꯭ꯔꯤꯀꯤꯁꯨ ꯍꯟꯗꯛꯀꯤ ꯆꯍꯤꯁꯤꯅ ꯑꯔꯣꯏꯕ ꯄꯥꯡꯊꯣꯛꯏꯕ ꯋꯥꯔꯜ ꯀꯞꯁꯤꯅ ꯑꯔꯣꯏꯕ ꯋꯥꯔꯜ ꯀꯞ ꯁꯔꯨꯛ ꯌꯥꯕ ꯑꯣꯏꯔꯝꯒꯅꯤ
ꯃꯥꯅꯦ ꯃꯥꯅꯦ
ꯑꯗꯨꯒꯤ ꯎꯝ ꯔꯣꯅꯥꯟꯗꯣꯁꯨ ꯑꯔꯣꯏꯕ ꯑꯣꯏꯔꯝꯒꯅꯤ
ꯔꯣꯅꯥꯜꯗꯣ ꯃꯦꯁꯤ ꯀꯣ ꯑꯗꯩꯗꯤ ꯂꯨꯀꯃꯣꯗꯔꯤꯛ ꯂꯩꯇꯦ ꯑꯗꯒꯤ ꯀꯅꯥ ꯀꯅꯥꯅꯣ ꯈꯔ ꯌꯥꯎꯈꯤꯕꯅꯤ
ꯌꯥꯎꯕꯅꯤ ꯌꯥꯎꯕꯅꯤ ꯌꯥꯎ ꯀꯩꯅꯣꯁꯨ ꯂꯩꯔꯦ ꯃꯦꯁꯤ ꯂꯩꯔꯦ ꯔꯨꯅꯥꯟꯗꯣ ꯂꯩꯔꯦ ꯂꯨꯀꯃꯣꯗꯔꯤꯛ ꯂꯩꯔꯦ ꯍꯔꯤ ꯂꯩꯔꯦ ꯀꯦꯕꯤꯟꯗ꯭ꯔꯤ ꯕ꯭ꯔꯨꯌꯣꯟ ꯂꯩꯔꯦ ꯀꯔꯤ ꯀꯥꯅ ꯋꯥꯂꯤ ꯑꯃꯗꯤ ꯋꯥꯂꯤꯁꯦ ꯎ ꯁꯨꯝ ꯈꯟꯕꯗ
ꯅꯦꯃꯥꯔꯒꯨꯝꯕ ꯕꯥꯔꯖꯤꯟꯒꯤ
ꯅꯦꯃꯥꯔꯖꯨ ꯂꯩꯍꯧꯔꯅꯤ ꯁꯅ ꯑꯔꯣꯏꯕꯅꯦꯕ ꯑꯗꯨꯗꯅ ꯑꯔꯣꯏꯕ ꯋꯥꯔꯀꯞ ꯑꯣꯏꯔꯦꯕ
ꯎꯝ
ꯁꯅꯦ ꯃꯥꯁꯦꯄꯣꯟꯕꯨꯗꯤ ꯌꯥꯝ ꯐꯖꯩꯌꯦ ꯑꯗꯨꯗ ꯃꯥꯁꯦ ꯃꯁꯥ ꯁꯣꯟꯕ ꯍꯥꯏꯒꯗ꯭ꯔꯥ ꯇꯥꯎ ꯌꯥꯗꯕ ꯍꯥꯏꯒꯗ꯭ꯔꯥ ꯏꯟꯖꯨꯔꯤ ꯌꯥꯝ ꯌꯥꯝꯃꯟꯕ ꯍꯥꯏꯇꯥꯔꯦ ꯃꯁꯥꯁꯦ
ꯎꯝ ꯍꯧꯖꯤꯛꯇꯤ ꯅꯣꯏꯈꯠꯇꯅꯕꯨ ꯁꯥꯟꯅꯕ ꯆꯦꯟꯕ ꯉꯝꯗ꯭ꯔꯦꯗ ꯄ꯭ꯂꯦꯗꯗ ꯑꯝꯇ ꯊꯥꯗꯦ ꯊꯥꯗꯣꯛꯇ꯭ꯔꯕꯅꯦ ꯕꯣꯜ ꯄꯥꯏꯕꯕꯨꯗꯤ ꯌꯥꯝ ꯐꯖꯕꯀꯣ
ꯑꯝ
ꯕꯣꯜꯁꯦ ꯌꯥꯝ ꯐꯖꯅ ꯂꯤꯛꯅ ꯁꯥꯟꯅꯕꯅꯦꯕ ꯍꯥꯟꯅ ꯃꯥꯅ ꯄ꯭ꯔꯥꯝ ꯑꯣꯏꯔꯤꯉꯩ ꯃꯇꯝꯗꯣ
ꯑꯥ
ꯕꯥꯔꯁꯤꯂꯣꯅꯗ ꯌꯥꯎꯔꯝꯃꯦ
ꯑꯥ
ꯐꯖꯕꯅꯦꯕ ꯕꯥꯔꯁꯤꯂꯣꯅꯥꯗꯅꯦ ꯃꯅ ꯌꯥꯝ ꯐꯥꯎꯔꯤꯁꯦ
ꯃꯥꯅꯤ ꯃꯥꯅꯦ ꯃꯥꯁꯦ ꯄ꯭ꯔꯁꯤꯔꯣꯅꯗ ꯃꯦꯁꯤꯒ ꯄꯥꯔꯒ ꯑꯩ ꯁꯨꯋꯔꯦꯁ ꯍꯣꯏ ꯃꯦꯁꯤ ꯍꯣꯏ ꯍ ꯑꯗꯨꯍꯥꯢꯔꯒ ꯍꯟꯗꯛꯀꯤ ꯎꯔꯨꯀꯦꯒꯤ ꯎꯔꯤꯀꯦꯁꯦ ꯂꯩꯕꯨꯗꯤ ꯂꯩꯍꯧꯔꯦꯕꯣ ꯂꯨꯏꯁ ꯁꯨꯋꯔꯦꯁ ꯌꯥꯎꯗꯕ꯭ꯔꯥ ꯈꯪꯗꯦꯅꯦ
ꯌꯥꯎꯗ꯭ꯔꯦ ꯄꯣꯊꯥꯔꯝꯃꯅꯤ ꯃꯣꯏ ꯑꯔꯤꯕ ꯁꯦꯅꯤꯌꯥꯁꯤꯡꯅꯦ
ꯑꯣ ꯃꯣꯢꯁꯤ ꯑꯗꯨꯗꯤ ꯆꯍꯤ ꯈ꯭ꯋꯥꯏꯗꯒꯤ ꯌꯥꯝꯃꯒ ꯁꯥꯟꯅꯍꯧꯔꯤꯕ ꯄ꯭ꯂꯦꯌꯥꯔꯁꯤꯗꯤ ꯔꯣꯅꯥꯜꯗꯣ ꯔꯣꯅꯥꯜꯗꯣꯒꯤ ꯔꯦꯀꯣꯔꯠꯁꯤꯕꯨ ꯃꯤ ꯑꯇꯩꯅꯒ ꯊꯨꯒꯥꯏꯔꯛꯇꯣꯏ ꯖꯠꯂꯥ ꯅꯠꯇ꯭ꯔꯒ ꯀꯃꯥꯏꯅ ꯇꯧꯔꯈꯤꯗꯨꯢꯖꯠꯅꯣ ꯈꯪꯗꯦꯅꯦ
ꯔꯣꯅꯥꯜꯗꯣ ꯀꯤ ꯔꯦꯀꯣꯠꯁꯦ ꯍꯣꯏ ꯊꯨꯒꯥꯏꯕ ꯉꯝꯕꯕꯨꯗꯤ ꯊꯣꯛꯂꯛꯀꯅꯤꯕꯨ ꯑꯍꯩ ꯑꯍꯩꯕ ꯂꯝꯖꯦꯜ ꯌꯥꯎꯕ ꯄ꯭ꯂꯦꯌꯥꯔ ꯑꯉꯥꯡ ꯃꯌꯥꯝ ꯊꯣꯛꯂꯛꯏꯗꯅ
ꯑꯥ
ꯑꯗꯨꯖꯣ ꯅꯪ ꯁꯨꯝ ꯈꯟꯕꯗ ꯀꯣ ꯍꯧꯖꯤꯛ ꯕꯥꯄꯤꯗꯣ ꯑꯗꯨꯗꯣ ꯐꯗꯤ ꯐꯖꯩꯑꯦꯕꯀꯣ ꯔꯤꯌꯦꯜꯃꯦꯇꯔꯤꯛꯗꯕꯨꯗꯤ ꯆꯪꯉꯛꯑꯦ ꯂꯝ ꯆꯪꯕꯨꯗꯤ ꯌꯥꯡꯉꯤ ꯕꯣꯜꯕꯨꯗꯤ ꯐꯖꯩꯀꯣ ꯑꯗꯨꯝ ꯑꯗꯨꯒ ꯑ ꯔꯣꯅꯥꯜꯗꯣꯁꯨ ꯑꯍꯥꯟꯕ ꯔꯦꯃꯦꯗꯤꯗ ꯆꯪꯉꯛꯄꯗꯗꯤ ꯈꯔ ꯈꯤꯇꯪ ꯆꯥꯅꯕꯗꯤ ꯋꯥꯠꯄꯅꯦ ꯇꯞꯅ ꯇꯞꯅ ꯁꯨꯝ ꯀꯩꯅꯣ ꯇꯧꯔꯛꯄꯩ ꯋꯥꯅꯦꯕ ꯑꯗꯨꯗ ꯁꯥꯊꯤꯅ ꯐꯥꯎꯔꯤꯁꯦ ꯇꯨ ꯊꯥꯎꯖꯟ ꯁꯤꯛꯁꯇꯤꯟ ꯁꯚꯦꯟꯇꯤꯟ ꯔ ꯇꯤꯟ ꯃꯇꯝꯁꯦ ꯁꯤꯗꯅꯦꯕ ꯃꯥ ꯄ꯭ꯔꯥꯏꯝ ꯃꯔꯤꯁꯦꯀꯣ ꯑꯗꯨ ꯃꯥꯏꯅ ꯕꯥꯄꯦꯁꯨ ꯑꯣꯏꯔꯛꯄꯁꯨ ꯌꯥꯏ ꯁꯨꯝ ꯈꯟꯕ ꯊꯥꯖꯕꯗ ꯃꯥꯁꯨ ꯒꯣꯜꯒꯗꯣ ꯃꯦꯁꯤꯅ ꯈ꯭ꯋꯥꯏꯗꯒꯤ ꯒꯣꯜ ꯌꯥꯝꯕ ꯋꯥꯔꯜ ꯀꯞꯀꯤ ꯒꯣꯜ ꯆꯕꯗꯣ ꯈ꯭ꯋꯥꯏ ꯌꯥꯝ ꯇꯣꯞ ꯇꯥꯕꯅꯦꯕ
ꯎꯝ
ꯍꯧꯖꯤꯊꯦ ꯃꯦꯁꯤꯅ ꯑꯃ ꯍꯦꯜꯂꯤꯕ꯭ꯔꯥ ꯕꯥꯄꯦꯒ ꯃꯥꯟꯅꯔꯕ ꯀꯗ ꯕꯥꯕꯦꯗꯣ ꯑꯉꯥꯡ ꯑꯣꯏꯔꯤꯗꯅ ꯕꫭꯜꯗꯤ ꯐꯥꯕꯉꯥꯡꯥꯡꯅ
ꯃꯥꯄꯅ ꯑꯃꯨꯛ ꯐ꯭ꯔꯥꯟꯁꯅꯤ ꯐ꯭ꯔꯥꯟꯁꯀꯤꯁꯨ ꯃꯤꯁꯦ ꯑꯗꯨꯝ ꯐꯖꯔꯤ ꯄꯣꯠꯅꯤꯅꯦ ꯃꯣꯏꯁꯨ ꯀꯣ
ꯎꯝ ꯐ꯭ꯔꯥꯟꯁꯀꯤ
ꯐ꯭ꯔꯥꯟꯁꯀꯤ ꯐꯖꯕꯗ ꯄꯣꯊꯥꯈꯤꯕꯗ ꯍꯥꯏꯔꯒꯅ ꯀꯔꯤꯝ ꯕꯦꯟꯖꯦꯃꯥ ꯑꯗꯒꯤꯗꯤ ꯄꯥꯎ ꯄꯣꯛꯄꯁꯤ ꯃꯣꯏ ꯌꯥꯝ ꯐꯖꯔꯒ ꯃꯥꯒꯤ ꯀꯦꯔꯤꯌꯥꯔꯗ ꯈꯤꯇꯪ ꯊꯤꯕ ꯂꯝꯕꯤ ꯑꯃꯗ ꯆꯠꯂꯨꯕꯖꯥꯠꯅꯤ
ꯑ ꯀꯩꯅꯣꯝꯗ
ꯃꯥꯁꯦ ꯗꯣꯞꯄꯤꯡꯗ ꯁꯦꯟꯅꯕ
ꯗꯣꯞꯄꯤꯡ ꯍꯥꯏꯖꯤ ꯀꯩꯅꯣ
ꯑꯣꯞꯄꯤꯉꯗꯤ ꯑꯩꯈꯣꯏꯅ ꯄ꯭ꯂꯦ ꯁꯥꯟꯅꯕ ꯃꯇꯝꯗ ꯗ꯭ꯔꯛ ꯆꯥꯕ ꯍꯥꯏꯒꯅꯤ ꯗ꯭ꯔꯛ ꯆꯥꯕ ꯑꯇꯩ ꯗ꯭ꯔꯛ ꯆꯥꯕ ꯍꯥꯏꯔꯁꯨ ꯌꯥꯔꯦ ꯑꯗꯨꯒ ꯅꯠꯇ꯭ꯔꯒ ꯐꯦ ꯃꯅꯨꯡꯗ ꯏꯁꯇꯦꯃꯤꯅꯥꯒ ꯂꯩꯅꯕ ꯈꯣꯠꯅꯕ ꯍꯤꯗꯥꯛ ꯀꯩ ꯀꯩ ꯆꯥꯕꯗꯣ ꯁꯨꯝꯕꯁꯨ ꯃꯣꯏꯅ ꯇꯦꯁ ꯇꯧꯀꯥꯟꯗ ꯇꯣꯞꯄꯤꯡ ꯑꯌꯥꯝꯕꯅ ꯗꯣꯞꯄꯤꯡ ꯇꯧꯕ ꯍꯥꯏꯁꯦ ꯄ꯭ꯂꯦ ꯇꯧꯗ꯭ꯔꯤꯀꯥꯟꯗ ꯄ꯭ꯂꯦ ꯁꯥꯟꯅꯗ꯭ꯔꯤꯀꯥꯟꯗ ꯇꯧꯕꯅꯦꯕ ꯃꯔꯨ ꯑꯣꯏꯅ ꯃꯥꯁꯦ ꯅꯤꯁꯥ ꯁꯤꯖꯤꯟꯅꯕꯒꯤꯅꯦꯕ
ꯅꯤꯁꯥꯁꯦ ꯑꯩꯈꯣꯏꯅ ꯃꯣꯏ ꯅꯤꯀꯣꯇꯤꯟ ꯀꯩꯀꯥꯗ ꯑꯣꯏꯗꯣꯏꯔꯥ ꯅꯠꯇ꯭ꯔꯒꯅ ꯀꯔꯝꯕ ꯅꯤꯁꯥꯅꯣ ꯍꯗꯨ
ꯅꯤꯀꯣꯠꯇꯤ ꯅꯠꯇꯦꯗ ꯃꯣꯏꯒꯤ ꯑꯩꯈꯣꯏ ꯅꯤꯁꯥꯁꯦ ꯀꯩꯅꯣꯒꯨꯝꯕ ꯍꯥꯏꯗꯤ ꯍꯦꯔꯣꯏꯟꯒꯨꯝꯕ ꯄꯥꯎꯗꯔꯒꯨꯝꯕ ꯑꯁꯨꯝꯕꯗꯦ
ꯎꯝ
ꯑꯁꯨꯝꯕꯁꯦ ꯁꯤꯖꯤꯟꯅꯕ ꯑꯗꯒꯤꯗꯤ ꯃꯣꯏꯒꯤ ꯑꯣꯏꯅ ꯁꯥꯟꯅ ꯈꯣꯠꯅꯕꯁꯦ ꯊꯥꯏꯅꯗꯤ ꯃꯇꯝ ꯑꯃꯗ ꯁꯥꯟꯅ ꯈꯣꯠꯅꯕꯁꯦ ꯇꯣꯞꯄꯤꯡꯒ ꯂꯩꯇ꯭ꯔꯀꯥꯟꯗ ꯄꯨꯡꯁꯥꯅ ꯁꯥꯟꯅꯔꯒ ꯩ ꯖꯔꯝꯃꯤꯕ ꯎꯝ ꯆꯥꯎꯈꯠꯂꯛꯄꯒꯤ ꯍꯥꯏꯒꯗ꯭ꯔꯥ ꯀꯔꯤꯒꯤ ꯍꯥꯏꯒꯗ꯭ꯔꯥ ꯍꯧꯖꯤꯛ ꯃꯇꯝꯁꯤꯗꯗꯤ ꯁꯥꯟꯅ ꯈꯣꯠꯅꯕ ꯑꯃ ꯇꯧꯔꯤꯁꯤ ꯃꯁꯥꯁ ꯇꯦꯁ ꯂꯣꯏ ꯇꯧꯗꯣꯏꯅꯦꯕ ꯍꯥꯏꯗꯤ ꯀꯔꯤ ꯀꯔꯤ ꯇꯧꯔꯤ ꯀꯔꯤ ꯀꯔꯤꯁꯨ ꯑꯩ ꯈꯣꯂꯤ ꯂꯣꯏ ꯌꯦꯡꯗꯣꯏꯅꯦꯕ ꯍꯥꯏꯗꯤ ꯐꯤꯐꯥ ꯑꯃ ꯐꯤꯐꯥ ꯑꯃ ꯀꯥꯎꯒꯦ ꯍꯥꯏꯔꯁꯨ ꯃꯥꯒꯤ ꯃꯁ ꯥꯗ ꯂꯩꯕ ꯑꯅꯥꯕ ꯈꯣꯠꯄ ꯆꯦ ꯆꯥꯡ ꯀꯩꯀꯥ ꯗꯣꯀꯨꯃꯦꯟꯁꯤ ꯂꯣꯏꯅ ꯐꯤꯐꯥꯁꯤꯗ ꯄꯤꯁꯟꯗꯣꯏꯅꯦꯕ ꯍꯥꯏꯗꯤ ꯐ ꯃꯔꯛꯇ ꯂꯥꯏꯅꯥ ꯅꯥꯕ ꯑꯗꯒꯤ ꯅꯤꯁꯥ ꯆꯥꯕ ꯈꯣꯠꯄ ꯌꯥꯎꯔꯗꯤ ꯁꯥꯟꯅꯕꯁꯤꯗ ꯑꯗꯨꯕꯨ ꯁꯣꯛꯄ ꯉꯥꯁ ꯇꯝꯕ ꯉꯝꯗꯦꯗꯅ ꯑꯗꯨꯗ ꯌꯥꯎꯔꯛꯑꯕ ꯃꯇꯝꯗ ꯂꯥꯟꯅ ꯈꯣꯠꯅ ꯇꯧꯒꯗ꯭ꯔꯥ ꯈꯣꯠꯀꯗ꯭ꯔꯥꯅ ꯉꯔꯥꯡꯒꯤ ꯕꯣꯜꯕ ꯃꯦꯁꯇꯨꯕꯨ ꯀꯃꯥꯏ ꯀꯃꯥꯏꯅ ꯇꯧꯒꯦ ꯣꯁꯦ ꯄꯣꯔꯇꯨꯒꯜꯅ ꯄꯥꯏꯕ꯭ꯔꯣ ꯀ꯭ꯔꯣꯁꯤꯌꯥ ꯀꯅꯥ ꯄꯥꯏꯕ꯭ꯔꯣ ꯀꯃꯥꯏꯅ ꯇꯧꯒꯦ ꯍꯥꯏꯐꯦꯠꯇꯪ ꯋꯥꯔꯤ ꯂꯤ ꯌꯧꯗꯅ
ꯑꯁ ꯉꯔꯥꯡꯒꯤ ꯕꯣꯜ ꯍꯧꯔꯛꯄꯗꯣ ꯍꯥꯞ ꯃꯃꯥꯡ ꯑꯗꯨꯗꯤ ꯄꯣꯔꯇꯨꯒꯥꯜꯅ ꯇꯧꯔꯝꯃꯦꯕꯀꯣ ꯑꯗꯨ ꯌꯦꯁꯦ ꯑꯗꯨ ꯑꯗꯨꯗꯤ ꯀꯩꯅꯣ ꯇꯧꯔꯒ ꯑꯌꯥꯝꯕꯗꯤ ꯄꯣꯔꯇꯨꯒꯜꯅ ꯕꯣꯟꯁꯦ ꯄꯥꯏꯔꯦ
ꯎꯝ
ꯀꯥꯎꯁꯜꯂꯝꯕ ꯈꯣꯠꯆꯜꯂꯝꯕ ꯇꯧꯔꯝꯃꯦ ꯃꯣꯏꯒꯤ ꯀꯩꯅꯣꯗꯣ ꯍꯥꯏꯗ꯭ꯔꯦꯁꯟ ꯕꯦꯛꯀ ꯊꯥꯕꯗꯣ
ꯑꯥ
ꯑꯗꯨꯒꯗꯣ ꯑꯗꯨꯝ ꯐꯖꯅ ꯁꯥꯟꯅꯔꯝꯃꯤꯀꯣ
ꯑ
ꯍꯥ ꯃꯇꯨꯡꯗꯒꯤꯗꯤ ꯒꯣꯜ ꯑꯃ ꯆꯟꯕ ꯍꯧꯅꯔꯦꯗꯅ ꯈꯪꯕ
ꯎꯝ
ꯑꯗꯒꯤ ꯀꯩꯅꯣ ꯇꯧꯔꯛꯑꯦ ꯒꯣꯜ ꯑꯃꯃꯝ ꯆꯥꯟꯅꯔꯛꯄꯗꯩꯗꯤ ꯑꯗꯨ ꯑꯍꯥꯟꯕ ꯃꯇꯨꯡꯗꯒꯤꯗꯤ ꯀ꯭ꯔꯣꯁꯤꯌꯥꯅ ꯈꯔ ꯄꯥꯏꯕ ꯍꯧꯔ ꯕꯣꯟꯁꯦ
ꯑꯥ
ꯐꯖ ꯐꯖꯕ ꯇꯧꯕ ꯍꯧꯔꯛꯑꯦ ꯑ ꯀꯩꯅꯣꯁꯦ ꯍꯈꯣꯏ ꯔꯣꯅꯥꯜꯗꯣꯁꯦ ꯇꯧꯋꯦ ꯍꯥꯏꯕꯗꯤ ꯅꯠꯇꯕ
ꯑꯝ
ꯃꯆꯗ꯭ꯔꯝ
ꯍꯝ
ꯄꯣꯖꯤꯁꯟ ꯃꯔꯨꯑꯣ ꯑꯣꯏ ꯄꯣꯖꯤꯁꯟꯅꯤꯗꯅ ꯃꯉꯣꯟꯗ ꯄꯤꯅꯕ ꯍꯣꯠꯅꯕꯗ ꯆꯦꯟꯁꯨ ꯆꯦꯟꯗ꯭ꯔꯅꯤꯅꯀꯣ ꯄꯗꯤ ꯐꯖ ꯐꯖꯕ ꯄꯤꯔꯛꯏꯅꯦꯕ ꯃꯥꯅ ꯂꯝꯁꯤ ꯐꯠꯇ꯭ꯔꯕ ꯑꯍꯜ ꯂꯣꯏꯁꯜꯂꯅꯤꯅ ꯐꯖꯕ ꯆꯥꯟꯁꯁꯨ ꯃꯌꯥꯝ ꯃꯥꯡꯍꯜꯂꯦꯗꯅ ꯑꯗꯨꯅ ꯃꯤ ꯀꯔꫭꯁꯤꯌꯥ ꯒꯤꯗꯣ ꯃꯤ ꯄꯥꯛ ꯁꯤꯟꯗꯣꯛꯑꯦꯗꯒꯤ ꯃꯤ ꯄꯠ ꯁꯤꯟꯗꯣꯛꯑꯦ ꯉꯍꯥꯛ ꯉꯍꯥꯛ ꯊꯥꯖꯤꯜꯂꯛꯑꯦ ꯔꯣꯅꯥꯜꯗꯣ ꯂꯧꯊꯣꯛꯈ꯭ꯔꯦ ꯑꯗꯨꯗꯒꯤꯗꯤ ꯀꯩꯅꯣꯗ ꯄꯣꯔꯇꯨꯒꯜ ꯑꯃ ꯍꯟꯗꯣꯛꯈ꯭ꯔꯦ ꯑꯃꯃꯝ ꯂꯩꯝꯕꯗꯣ
ꯎꯝ
ꯑꯗꯨꯒ ꯂꯥꯁꯇ ꯀ꯭ꯔꯣꯁꯤꯌꯥꯅ ꯑꯃꯒ ꯆꯠꯂꯤꯕꯀꯣ
ꯎꯝ
ꯑꯗꯨ ꯃꯅꯥꯎ ꯌꯥꯗ꯭ꯔꯦꯅ ꯑꯃꯨꯛ ꯀꯩꯅꯣ ꯇꯧꯔꯒ ꯑꯣꯞ ꯁꯥꯏꯠ ꯇꯥ ꯂꯩꯔꯝꯗꯅꯅꯦ
ꯎꯝ
ꯑꯃꯗ ꯑꯗꯨ ꯑꯃꯨꯛ ꯀꯩꯅꯣ ꯇꯧꯅꯈ꯭ꯔꯦ ꯕꯣꯟꯗꯣ ꯄꯤꯈꯤꯗ꯭ꯔꯦꯕ ꯑꯗꯨ ꯑꯗꯨꯒ ꯃꯣꯗ꯭ꯔꯤꯛꯇꯨ ꯃꯊꯋꯥꯏ ꯅꯨꯡꯉꯥꯏꯇꯔꯦ ꯉꯥꯁꯤꯗꯤ ꯄꫭꯍꯧꯔꯦꯗꯅ ꯑꯗꯨꯝ ꯑꯗꯨꯒ ꯉꯔꯥꯡ ꯑꯍꯤꯡꯒꯤ ꯉꯔꯥꯡ ꯑꯍꯤꯡ ꯅꯠꯇꯦ ꯉꯁꯥꯏ ꯑꯍꯤꯡꯒꯤꯅꯦ ꯅꯣꯡꯉꯥꯟꯕ ꯄꯨꯡꯕꯥꯔꯣꯒꯤ ꯕꯣꯜꯗꯣ ꯏꯁꯄꯦꯟꯒ ꯁꯥꯟꯅꯕꯗꯨꯁꯨ ꯑꯗꯨꯝ ꯐꯖꯩ
ꯎꯝ ꯏꯁꯄꯦ ꯇꯒ ꯂ ꯁꯥꯟꯅꯕꯗꯣ
ꯕꯦꯡꯒꯣ ꯑꯁꯇ꯭ꯔꯤꯌꯥꯒ ꯁꯥꯟꯅꯕ
ꯎ ꯑꯗꫭ ꯐꯖꯩꯅꯤꯀꯣ ꯏꯁꯄꯤꯠ ꯕꯣꯟꯗꯣ ꯑꯗꯨꯕꯨꯗꯤ ꯑꯩꯁꯨ ꯌꯦꯡꯉꯝꯃꯦ ꯕꯣꯏꯕꯨ ꯌꯦꯡꯉꯝꯃꯦ
ꯎꯝ
ꯕꯣꯟꯗꯣ ꯕꯣꯟꯗꯣ ꯌꯥꯝꯅ ꯌꯥꯡꯅꯩꯌꯦꯕ ꯑꯗꯤ ꯕꯣꯟꯁꯦ ꯑ ꯑꯃꯒꯤ ꯂꯝꯗꯨꯅ ꯃꯄꯥꯡꯒꯟ ꯀꯟꯕ ꯍꯦꯜꯂꯁꯨ ꯑꯃꯗꯨꯅ ꯕꯣꯟ ꯄꯥꯏꯕ ꯀꯥꯟꯗ ꯕꯣꯣꯟꯁꯦ ꯂꯤꯜꯍꯟꯗꯦꯕ ꯏꯁꯄꯤꯟ ꯀꯥꯡꯨꯅꯤꯅ ꯕꯣꯟ ꯄꯥꯏꯀꯥꯟꯗ ꯀꯣ ꯗꯤ ꯄ꯭ꯂꯦꯌꯥꯔꯁꯨꯉꯥꯏ ꯑ ꯌꯥꯝꯃꯥꯟ ꯑꯃꯨꯛ ꯁꯟꯗꯣꯛꯈ꯭ꯔꯒ ꯒꯥꯕꯤ ꯑꯃꯨꯛ ꯊꯥꯖꯤꯜꯂꯛꯏ ꯖꯑꯥꯗꯤꯃꯣꯏꯗꯤ ꯇꯥꯛ ꯉꯥꯛꯄꯅꯦꯕ
ꯍꯟꯗꯛꯀꯤ ꯏꯁꯄꯦꯟꯒꯤ ꯅꯨꯡꯉꯥꯏꯇꯕ ꯃꯅ ꯑꯗꯨꯝ ꯔꯦꯃꯤꯇꯔꯤꯇ ꯁꯥꯟꯅꯕ ꯀꯔꯕꯖꯥꯟꯗꯣ
ꯑꯥ
ꯑꯗꯨꯗꯣ ꯌꯥꯎꯕ ꯐꯪꯖꯗꯕꯖꯦ
ꯑꯗꯨꯅꯦ ꯀꯃꯥꯏꯅ ꯇꯧꯔꯤꯅꯣ ꯈꯪꯗꯦ ꯏꯁꯄꯦꯟꯒꯤ ꯏꯁꯄꯥꯠꯇ ꯍꯟꯗꯛꯇꯤ ꯍꯣꯏꯗꯤ ꯔꯦꯜ ꯃꯦꯗ꯭ꯔꯤꯛꯀꯤ ꯐꯦꯟꯅꯤꯇꯣ ꯔꯦꯜ ꯃꯦꯗꯔ꯭ꯤꯠꯀꯤ ꯐꯦꯟ ꯑꯣꯏꯖꯔꯨꯔꯒ ꯏꯁꯄꯦꯟꯒꯤ ꯏꯁꯄꯥꯔꯞꯇ ꯍꯦꯟ ꯑꯗꯨꯗꯒꯤ ꯄ꯭ꯂꯦꯌꯥꯔ ꯑꯃꯠꯇ